ꯍꯜꯂꯣ ꯍꯜꯂꯣ
ꯍꯣꯏ ꯇꯥꯏꯌꯦ ꯂꯣꯏꯔꯕꯣ ꯃꯥꯏ ꯀꯩꯅꯣ ꯇꯥꯕ
ꯂꯣꯏꯔꯦ ꯍꯜꯂꯣ ꯍꯜꯂꯣ ꯍꯥꯔꯒ ꯅꯪꯗꯤ ꯈꯨꯝꯗꯤ ꯈꯨꯝꯗꯦ ꯀꯨꯏꯗꯦ
ꯍꯦꯛ ꯍꯥ ꯀꯨꯏꯌꯦ ꯑꯩꯅ ꯉꯥꯏꯕꯗꯣ ꯉꯁꯥꯏꯅ ꯉꯥꯢ ꯉꯥꯏꯔꯒ ꯂꯩꯕꯅꯦ
ꯍꯣꯏ ꯊꯕꯛ ꯈꯔ ꯆꯤꯟꯕ ꯑꯗꯨꯒꯤꯅꯤ
ꯍꯧꯖꯤꯛꯇꯤ ꯑꯩꯁꯦ ꯐꯃꯨꯡꯗ ꯂꯩꯔꯦ ꯆꯥꯔꯦ ꯍꯣꯏ ꯀꯥꯢꯗꯦ
ꯇꯦꯔꯣ
ꯐꯃꯨꯡꯗ ꯂꯩꯔꯦ ꯔꯦꯗꯤꯗ ꯂꯩꯔꯦ ꯍꯦ
ꯔꯦꯗꯤꯗ ꯂꯩ ꯍꯦꯍꯦ
ꯅꯣꯏꯗꯤ ꯀꯩ ꯗꯧꯔꯤꯅꯣ
ꯑꯩꯁꯨ ꯍꯧꯖꯤꯛ ꯆꯥꯛ ꯆꯥꯇꯣꯛꯄꯗ ꯉꯥꯏꯔꯤꯌꯦ ꯋꯥꯀꯤꯡ
ꯑꯁ ꯑꯩ ꯍꯪꯕꯒ ꯅꯪ ꯈꯨꯝꯔꯛꯇꯕꯒ ꯎꯝ
ꯑꯩ ꯈꯨꯝꯃꯤꯁꯤꯗꯤ
ꯑꯁ ꯋꯥꯀꯤꯡ ꯍꯧꯖꯤꯛ ꯀꯣ ꯌꯥꯝ ꯊꯦꯡꯉꯦ ꯊꯦꯡ ꯇꯥꯗꯔꯣ
ꯃꯨꯛꯇꯤꯅ ꯍꯥꯏꯕꯕꯨ ꯆꯥꯛ ꯆꯥ ꯇꯣꯛꯂꯒ
ꯑꯣ ꯅꯣꯏ ꯃꯅꯥꯛꯇ
ꯎꯝ
ꯑꯗꯨꯁꯨ ꯅꯊꯟꯇ
ꯌꯥꯝ ꯂꯥꯞꯅ ꯆꯠꯄꯗꯤ ꯅꯠꯇꯦ ꯏꯊꯟꯇ ꯍꯣꯏ
ꯀꯩꯗꯧꯔꯤꯅꯣ ꯅꯪꯗꯤ ꯅꯠꯇꯦ ꯅꯪ ꯍꯟꯗꯛ ꯂꯨꯗꯨ ꯁꯥꯟꯅꯕ ꯁꯨꯞꯆꯪ ꯆꯪꯗ꯭ꯔꯦ ꯀꯩꯒꯤꯅꯣ
ꯁꯅꯥꯅꯤꯡꯗ꯭ꯔꯦ
ꯅꯣꯏ ꯆꯪꯗ꯭ꯔꯗꯤ ꯁꯥꯟꯅꯕ ꯅꯨꯡꯉꯥꯏꯇꯦꯕ ꯑꯩꯒ ꯀꯅꯅꯣ ꯅꯥꯏꯒ ꯃꯂꯪꯃꯩꯒ ꯀꯅꯥ ꯀꯅꯥꯅꯣ ꯅꯨꯡꯉꯥꯏꯇꯕ ꯃꯤ ꯈꯛꯇ ꯂꯥꯛꯑꯦꯕ ꯆꯪꯉꯦꯕꯣ ꯀꯤꯝꯁꯨ ꯖꯪꯕꯣꯁꯨ ꯁꯨꯛ ꯆꯪꯗꯕꯅꯦ ꯅꯣꯏ ꯑꯍꯨꯝꯗꯤ ꯃꯦꯜ ꯈꯛꯇ
ꯑꯁ ꯉꯔꯥꯡꯗꯣ ꯁꯤꯀꯤꯝꯒ ꯏꯕꯥꯅꯤ ꯃꯣꯕꯥꯏꯜ ꯂꯤꯖꯦꯟ ꯁꯅꯕꯅꯦꯕ ꯑꯁ ꯐꯖꯔꯦꯅꯦ
ꯒꯦꯃꯦꯜꯗꯣ
ꯑꯗꯣ ꯑꯃꯨꯛ ꯃꯥ ꯑ ꯀꯤꯝꯗꯣ ꯑꯃꯨꯛ ꯑꯩꯕꯨ ꯁꯅꯥꯁꯦ ꯍꯥꯏꯒꯗ꯭ꯔꯥ ꯑꯃꯨꯛ ꯉꯥꯏꯔꯒ ꯂꯩꯕ ꯑꯗꯣ ꯍꯥꯏꯔꯛꯇ꯭ꯔꯦꯅꯦ ꯉꯁꯤ ꯐꯥꯎ
ꯑꯦ ꯂꯨꯗꯨꯗꯨꯁꯨ ꯃꯔꯛ ꯃꯔꯛ ꯆꯪꯕ ꯌꯥꯕꯅꯦ ꯃꯦꯜ ꯁꯅꯔꯒ ꯂꯨꯗꯨꯁꯨ ꯆꯪꯗꯕꯅꯦ ꯅꯣꯏ ꯑꯍꯨꯝꯗꯤ
ꯂꯨꯗꯨ ꯆꯪꯅꯤꯉꯥꯢ ꯏꯟꯇ꯭ꯔꯦꯁ ꯌꯥꯎꯗ꯭ꯔꯦ
ꯅꯪꯒ ꯒ꯭ꯔꯦꯁꯤꯒ ꯁꯣꯐꯤꯌꯥꯒ ꯅꯣꯏ ꯍꯨꯝ
ꯑꯁ ꯁꯣꯐꯤꯌꯥꯗꯤ ꯁꯥꯡꯗꯕ ꯁꯣꯐꯤꯌꯥꯁꯨ ꯁꯥꯡꯗꯕꯅꯦ ꯍꯟꯗꯛꯖꯦ ꯃꯥꯁꯦ
ꯅꯠꯇꯦ ꯁꯣꯐꯤꯌꯥꯁꯨ ꯒ꯭ꯔꯨꯞꯇ ꯆꯪꯗꯦ ꯃꯥꯁꯨ ꯂꯦꯐ ꯆꯠꯈ꯭ꯔꯥ ꯖꯥꯠꯂꯥ
ꯂꯩꯔꯝꯒꯅꯦ ꯑꯗꯣ ꯃꯁꯥ ꯊꯕꯛ ꯍꯥꯏꯗꯤ ꯃꯥ ꯃꯆꯦ ꯑꯉꯥꯡ ꯀꯣ ꯃꯥꯅ ꯁꯦꯕꯥ ꯇꯧꯔ ꯇꯧꯔꯒ ꯂꯩꯕꯒꯤ ꯃꯥꯁꯦ ꯑꯗꯨꯝ ꯀꯩ ꯍꯥꯏꯗꯣꯏꯔꯥ ꯁꯪꯗꯕꯁꯨ ꯑꯣꯏꯔꯝꯒꯅꯤ
ꯑꯣ ꯒ꯭ꯔꯦꯁꯤꯕꯨꯗꯤ ꯈꯪꯉꯦ ꯃꯥꯗꯤ ꯅꯍꯥꯟꯅ ꯂꯦꯞ ꯆꯠꯈ꯭ꯔꯦꯕ ꯎꯝ ꯑꯈꯣꯏꯗꯤ ꯑꯗꯨꯝ ꯁꯅꯥꯏꯌꯦꯗ
ꯑꯩꯅꯗꯤ ꯑꯦꯝ ꯑꯦꯜ ꯑꯃꯨꯛ ꯁꯅꯥ ꯆꯤꯔꯃꯦꯟ ꯒꯦꯁꯤꯌꯔꯗꯤ ꯅꯠꯇ ꯕ
ꯀꯦꯁꯤꯌꯔꯗꯤ ꯇꯝ ꯗꯝꯁꯨ ꯂꯦꯞ ꯆꯠꯈ꯭ꯔ ꯃꯥꯜꯂꯦ ꯆꯪꯗꯔꯦ
ꯆꯪꯗꯕ ꯀꯨꯏꯔꯦꯀꯣ ꯑꯗꯨ
ꯃꯤ ꯂꯣꯏ ꯅ ꯃꯥꯛꯇꯤ ꯇꯨꯃꯤꯟꯅ ꯂꯩꯈ꯭ꯔꯦꯗ ꯑꯩꯒ ꯅꯥꯢꯒ ꯀꯩꯅꯣꯃ ꯂꯪꯃꯩ ꯑꯃ ꯅꯤꯌꯨ ꯀꯃꯔ ꯑꯃ ꯀꯣ ꯃꯤ ꯑꯅꯧꯕ ꯑꯃꯁꯨ ꯂꯥꯛꯑꯦꯕ
ꯃꯥꯒꯤ ꯃꯥꯒꯤ ꯊꯕꯛ ꯑꯇꯩ ꯑꯇꯩ ꯂꯩꯔꯝꯕꯒꯤ ꯑꯣꯏꯔꯝꯒꯅꯤ
ꯈꯪꯅꯦ ꯒ꯭ꯌꯥꯟ ꯇꯥꯕ ꯉꯥꯛꯇ ꯍꯟꯗꯛꯁꯦ
ꯁꯅꯕ ꯅꯨꯡꯉꯥꯏꯔꯝꯃꯔꯣꯏꯗꯣ ꯑꯩꯈꯣꯏ ꯌꯥꯎꯗꯕꯅꯤꯅ
ꯑꯁꯦꯡꯕ ꯑꯩꯗꯤ ꯑꯗꯨꯃꯥꯏꯅ ꯇꯧꯋꯦ ꯅꯪ ꯆꯪꯒ꯭ꯔꯗꯤ ꯅꯨꯡꯉꯥꯏꯇꯤꯌꯦ ꯅꯪꯒꯥ ꯁꯅ ꯎ
ꯃꯇꯝ ꯁꯥꯡꯉꯗꯤ ꯆꯪꯒꯦ ꯌꯦꯡꯕ ꯇꯥꯔꯦ ꯍꯌꯦꯡ ꯅꯠꯇ꯭ꯔ ꯍꯪꯆꯤꯠ
ꯍꯌꯦꯡ ꯍꯌꯦꯡ ꯍꯌꯦꯡ ꯁꯅꯃꯤꯟꯖꯤ ꯂꯥꯎ
ꯍꯌꯦꯡ
ꯁꯅꯃꯤꯅꯁꯤ ꯂꯥꯛꯑꯣ ꯍꯌꯦꯡ ꯎꯝ
ꯑꯗ ꯅꯪ ꯗꯨꯀꯥꯟ ꯐꯝꯅꯤ ꯍꯥꯏꯕꯗꯣ ꯀꯔꯤ ꯀꯔꯤ ꯗꯨꯀꯥꯟꯔꯣ
ꯐꯔꯃꯁꯤ
ꯑꯁ ꯐꯩꯌꯦꯀꯣ ꯅꯣꯏꯁꯦ ꯐꯥꯔꯃꯥꯁꯤꯗ ꯊꯕꯛ ꯇꯧꯕꯁꯦ ꯑꯩꯗꯤ ꯅꯍꯥꯟꯗꯒꯤ ꯐꯥꯔꯃꯥꯁꯤꯒꯤ ꯊꯕꯛꯁꯦ ꯅꯍꯥꯟꯗꯒꯤ ꯊꯕꯛ ꯑꯁꯦ ꯐꯥꯔꯃꯥꯁꯤꯒꯤ ꯊꯕꯛ ꯐꯪꯒꯗ꯭ꯔꯥ ꯍꯥꯏꯅ ꯀꯣꯏꯊꯤ ꯊꯤꯔꯒ ꯑꯃ ꯄꯥꯎ ꯐꯪꯗ꯭ꯔꯦꯅꯦ ꯑꯩꯒꯤꯁꯨ ꯍꯥꯏꯔꯛꯑꯣ ꯀꯗꯥꯏ ꯋꯥꯏꯗꯔꯣ
ꯎ ꯀꯩ ꯑꯩꯗꯤ ꯀꯩꯅꯣ ꯁꯒꯣꯜꯕꯟꯗ
ꯁꯒꯣꯟꯕꯟ ꯇꯣꯂꯣꯞ ꯆꯥꯎꯔꯝꯒꯅꯤ ꯐꯥꯔꯃꯥꯁꯤꯗ ꯐꯝꯕꯁꯤꯡꯗꯤ
ꯆꯥꯎꯗꯦ ꯆꯥꯎꯗꯦ
ꯑꯗꯣ ꯑꯩ ꯏꯃꯥꯟꯅꯕꯤ ꯑꯃ ꯇꯧꯋꯦꯕ ꯑꯁꯦ ꯔꯤꯝꯁ ꯃꯅꯥꯛꯇ ꯀꯣ ꯃꯥꯁꯦ ꯃꯥꯒꯤ ꯇꯂꯣꯞꯁꯦ ꯇꯨꯋꯦꯜꯞ ꯊꯥꯎꯖꯟ ꯑꯥ ꯇꯨꯋꯦꯜꯐ ꯊꯥꯎꯖꯟ ꯌꯧꯔꯦ ꯍꯥꯏꯌꯦ ꯑꯗꯨꯒꯤ ꯌꯥꯝ ꯆꯥꯎꯋꯦꯕ ꯃꯣꯏ ꯁꯦꯂꯔꯤꯁꯦ ꯅꯣꯏꯁꯦ ꯑꯗꯨꯃꯥꯏꯅ ꯇꯧꯔꯝ ꯇꯧꯕ꯭ꯔꯥ
ꯑꯦ ꯑꯈꯣꯏꯗꯤ ꯑꯗꯨꯕꯨ ꯌꯧꯗꯤꯌꯦ ꯑꯩꯈꯣꯏꯗꯤ ꯁꯤꯛꯁ ꯈꯛꯇꯅꯦ ꯃꯤ ꯑꯅꯤ ꯐꯝꯕꯅꯤꯅ ꯑꯩꯈꯣꯏ ꯏꯃꯥꯟꯅꯕꯤꯒ ꯑꯩꯒ
ꯑꯗꯨꯁꯨ ꯅꯨꯡꯉꯥꯏꯔꯝꯒꯅꯤ ꯐꯥꯔꯃꯥꯁꯤꯒꯤꯗꯤ ꯐꯥꯔꯃꯥꯁꯤꯒꯤꯗꯤ ꯍꯥꯏꯕꯗꯤ ꯑꯦꯛꯁꯄꯤꯔꯤꯌꯦꯟꯁ ꯌꯥꯎꯔꯗꯤ ꯅꯪ ꯍꯣꯏ ꯑꯇꯩ ꯍꯥꯏꯕꯗꯤ ꯇꯣꯛꯂꯒ ꯑꯇꯩ ꯐꯥꯔꯃꯥꯁꯤꯗꯁꯨ ꯑꯗꯨꯝ ꯖꯣꯏꯟ ꯇꯧꯕꯗꯣ
ꯅꯪꯒꯤ ꯀꯩ ꯍꯥꯏꯗ꯭ꯔꯥ ꯑꯦꯗꯚꯥꯟꯇꯤ ꯂꯩꯔꯦꯕ ꯑꯗꯨꯝ ꯐꯦꯁꯕꯨꯛ ꯑꯦꯛꯁꯄꯤꯔꯤꯌꯦꯟꯁ ꯄꯥꯝꯃꯦ ꯄꯥꯝꯃꯦ ꯍꯥꯏꯅ ꯑꯗꯨꯝ ꯊꯥꯒꯠꯂꯤꯅ ꯄꯦꯟꯁꯤ ꯑꯦꯄꯤ ꯇꯧꯁꯤꯜꯅ ꯇꯂꯣꯞ ꯌꯥꯝꯔꯗꯤ ꯍꯥꯏꯕ
ꯀꯨꯢꯔꯒ ꯈꯟꯈꯤꯒꯦ
ꯀꯌꯥ ꯀꯨꯏꯔꯦꯗꯣ ꯅꯪꯅ ꯐꯥꯔꯃꯤꯁꯤ ꯐꯝꯕꯁꯦ
ꯂꯥꯁ ꯏꯌꯔ
ꯑꯗꯨꯗꯤ ꯀꯨꯏꯔꯦꯅ
ꯆꯍꯤ ꯑꯃꯗꯤ ꯍꯦꯜꯂꯦ ꯎꯝ
ꯑꯦꯛꯁꯄꯤꯔꯤꯌꯦꯟꯁ ꯐꯖꯅ ꯂꯩꯔꯝꯒꯅꯤ ꯑꯗꯨꯗꯤ
ꯑꯦꯛꯁꯄꯤꯔꯤꯟ ꯌꯥꯝ ꯍꯩꯕꯗꯤ ꯅꯠꯇꯦꯗ ꯈꯔ ꯈꯔ ꯈꯖꯤꯛ ꯈꯖꯤꯛ ꯈꯪꯕꯅꯦ
ꯑꯗꯣ ꯍꯤꯗꯥꯛꯀꯤ ꯃꯃꯤꯡꯒꯨꯝꯕ ꯍꯤꯗꯥꯛꯀꯤ ꯃꯃꯤꯡꯁꯦ ꯍꯥꯏꯕꯗꯤ ꯍꯩꯔ ꯗꯤ ꯌꯥꯔꯦꯗ
ꯈꯔ ꯈꯔꯗꯤ ꯈꯪꯉꯦ
ꯑꯁꯤ ꯔꯤꯜꯁ ꯃꯅꯥꯛꯇ ꯐꯥꯔꯃꯥꯁꯤ ꯌꯥꯝ ꯂꯩꯅ ꯑꯗꯨꯗ ꯍꯥꯏꯕꯗꯤ ꯇꯂꯣꯞ ꯌꯥꯝꯔꯝꯒꯅꯤꯕ ꯍꯥꯏꯕꯗꯤ ꯔꯤꯝꯁ ꯃꯅꯥꯛꯇꯅꯤꯅ ꯃꯤꯁꯤꯡꯁꯨ ꯑꯗꯨꯝ ꯆ ꯊꯣꯛ ꯆꯠꯁꯤꯟ ꯌꯥꯝ ꯌꯥꯝꯃꯤꯅ ꯑꯗꯨꯗ ꯅꯪ ꯅꯪ ꯇꯧꯅꯤꯡꯔꯗꯤ ꯍꯥꯏꯕ ꯑꯗꯨꯝ ꯊꯤꯌꯨꯅꯦ ꯂꯩꯔꯝ ꯅꯦ ꯏꯃꯥꯟꯅꯕꯤꯁꯨ ꯔꯤꯝꯁ ꯃꯅꯥꯥꯛꯇꯅꯤꯕ ꯃꯣꯏꯁꯦ ꯃꯤꯁꯨ ꯌꯥꯝꯕ ꯃꯥꯜꯂꯦ ꯁ꯭ꯇꯥꯐꯁꯦ ꯑꯗꯨꯒ ꯃꯣꯏꯒꯤꯁꯦ ꯑꯗꯨꯝ ꯆꯍꯤ ꯆꯍꯤꯒꯤꯀꯣ ꯇꯞ ꯂꯣꯞꯇꯣ ꯍꯦꯟꯒꯠꯂꯤ ꯍꯥꯏꯕ
ꯌꯥꯎꯅꯤꯡꯂꯁꯨ ꯚꯦꯀꯦꯟꯁꯤ ꯂꯩꯇ꯭ꯔꯗꯤ ꯎꯄꯥꯏ ꯂꯩꯇ ꯂꯩꯇꯕ ꯑꯩꯈꯣꯏꯗꯤ ꯁꯨꯝ ꯎꯝ ꯔꯦꯟ ꯃꯄꯨ ꯈꯣꯢꯗꯨ ꯂꯩꯕꯅꯦꯕ ꯑꯩꯈꯣꯏꯅ ꯔꯦꯟ ꯔꯦꯟꯗꯁꯨ ꯄꯩꯁꯥ ꯀꯩꯀꯩꯁꯨ ꯊꯤꯗꯦꯕ ꯐ꯭ꯔꯤꯗ ꯂꯩꯌꯦꯕ ꯏꯁꯤꯡ ꯃꯩ ꯀꯩꯀ ꯎꯝ ꯃꯣꯏꯒꯤ ꯗꯨꯀꯥꯟ ꯑꯗꯨꯒꯤ ꯈꯔ ꯅꯨꯡꯉꯥꯏꯕ ꯈꯔ ꯀꯣꯝꯕ
ꯑꯗꯨꯗꯤ ꯅꯨꯡꯉꯥꯏꯔꯦ ꯍꯥꯏꯕ ꯇꯥꯔꯦ ꯎꯝ
ꯌꯥꯝ ꯂꯥꯞꯄꯁꯨ ꯅꯠꯇꯦꯕ ꯌꯨꯝꯒ ꯗꯨꯀꯥꯟꯒ ꯅꯛꯅꯩꯌꯦꯕ ꯃꯦꯟ ꯔꯣꯗ ꯃꯅꯥꯛꯇ
ꯐꯩꯅꯦ ꯑꯩꯗꯤ ꯐꯥꯔꯃꯥꯁꯤꯗꯁꯨ ꯇꯧꯅꯤꯡꯕꯅꯦ ꯑꯗꯨ ꯍꯥꯟꯅꯗꯒꯤ ꯑꯩꯁꯦ ꯁꯨꯝ ꯐꯥꯔꯃꯥꯁꯤ ꯑꯩ ꯑꯗꯨꯅ ꯏꯃꯥꯟꯅꯕꯤꯕꯨꯨ ꯅꯣꯏꯒꯤꯁꯦ ꯚꯦꯀꯦꯟꯁꯤ ꯌꯥꯎꯕ꯭ꯔꯥ ꯌꯥꯎꯕ꯭ꯔꯥ ꯑꯗꯨꯝ ꯍꯪꯕ ꯃꯣꯏꯁꯨ ꯌꯥꯎꯗꯦ ꯌꯥꯎꯗꯦ ꯍꯥꯏꯕꯗꯤ ꯀꯩ ꯍꯥꯏꯗꯣꯢꯔ ꯃꯣꯢꯒꯤ ꯇꯂꯣꯞꯇꯣ ꯆꯥꯎꯕꯅꯤꯅ
ꯑꯗꯨ ꯅꯪ ꯅꯍꯥꯟ ꯅꯪ ꯅꯍꯥꯟ ꯀꯩꯅꯣ ꯊꯕꯛ ꯊꯤꯕꯤꯌꯨ ꯍꯥꯏꯕ ꯅꯠꯇ꯭ꯔꯣ
ꯑꯥ ꯍꯥꯏꯈꯤꯕꯅꯦ ꯅꯪꯉꯣꯟꯗ
ꯀꯩꯅꯣ ꯔꯤꯝꯁꯇ ꯑꯃꯗꯤ ꯔꯤꯝꯁꯇ ꯀꯦꯟꯇꯤꯟꯗ ꯌꯧꯅꯤꯡꯕ ꯂꯩꯔꯗꯤ ꯃꯤ ꯊꯤꯕꯤꯌꯨ ꯍꯥꯏꯅ ꯍꯣꯏ
ꯑꯗꯨꯗꯤ ꯑꯁ ꯔꯤꯝꯁꯀꯤ ꯃꯅꯨꯡꯗꯤ ꯑꯃꯨꯛ ꯇꯥꯟꯕꯀꯣ ꯅꯍꯥꯟꯁꯦ ꯑꯩ ꯍꯥꯟꯅ ꯇꯧꯏ
ꯑꯟ ꯗꯨ ꯑꯥ ꯗꯨꯀꯥꯟ ꯃꯠ ꯗꯨꯀꯥꯟ ꯃꯄꯨꯗꯤ ꯈꯔ ꯁꯥꯊꯤꯕ ꯃꯥꯜ ꯂꯦ
ꯑꯣ ꯑꯗꯨ ꯑꯍꯟꯔ ꯍꯥꯏꯕꯗꯤ ꯅꯨꯄꯥ ꯑꯥ ꯑꯩꯈꯣꯏꯗ ꯇꯧꯔꯝ ꯑꯩꯈꯣꯏꯅ ꯇꯧꯕ ꯃꯄꯨꯁꯨ ꯑꯣꯏꯔꯝꯕ ꯌꯥꯏ
ꯈꯪꯗꯤꯌꯦ ꯑꯩꯁꯨ
ꯑꯩ ꯍꯥꯟꯅ ꯀꯨꯏꯔꯦ ꯆꯍꯤ ꯀꯩꯅꯣ ꯇꯨ ꯊꯥꯎꯖꯟ ꯅꯥꯏꯟꯇꯤꯟꯗꯨꯋꯥꯏꯗꯔ ꯑꯩ ꯀꯣꯂꯦꯖ ꯀꯥꯗ꯭ꯔꯤꯉꯩꯗ ꯇꯧꯔꯝꯕꯅꯦꯕ ꯑꯗꯣ ꯀꯩ ꯍꯥꯏꯗꯣꯏꯔꯣ ꯋꯥꯁꯨ ꯋꯥꯏ ꯑꯗꯨꯒ ꯃꯄꯨꯁꯨ ꯌꯥꯝꯅ ꯀꯩ ꯍꯥꯏꯗꯣꯏꯔ ꯍꯩꯅꯗꯕꯒꯨꯝ ꯇꯧꯕꯀꯣ ꯑꯗꯨꯒꯤ ꯏꯕꯥꯟꯅꯤ ꯇꯧꯔꯒ ꯍꯛ ꯍꯣꯁ
ꯋꯥꯡ ꯋꯤꯡꯁꯨ ꯋꯥꯡ ꯆꯥꯎꯔꯒ ꯍꯣꯏ ꯏꯃꯥꯟꯅꯕꯤꯁꯨ ꯍꯟꯗꯛ ꯌꯥꯎꯔꯝꯃꯦꯕ ꯑꯗꯨ ꯃꯥꯗꯤ ꯇꯣꯛꯈꯔꯦ
ꯌꯥꯎꯕꯒꯤꯔꯥ ꯍ ꯑꯗꯨꯝ
ꯋꯥꯁꯨ ꯋꯥꯏ ꯍꯥꯏ ꯆꯛꯆꯅꯤꯉꯥꯏ ꯐꯥꯎ ꯃꯠ ꯃꯇꯝ ꯐꯪꯗꯕ ꯃꯥꯜꯂꯦ ꯃꯣꯏꯗꯣ
ꯃꯣꯏ ꯅꯍꯥꯟ ꯑꯩꯈꯣꯏꯅ ꯆ ꯃꯤ ꯆꯤꯜꯂꯦꯕ ꯃꯤ ꯂꯥꯛꯑꯒꯀꯣ ꯑꯩꯈꯣꯏꯅ ꯀꯣꯟ ꯑꯃꯨꯛ ꯐꯦꯡ ꯑꯃꯨꯛꯀ ꯑ ꯃꯣꯏꯒꯤ ꯑꯣꯗꯔ ꯑꯃꯨꯛ ꯂꯧ ꯑꯗꯣ ꯑꯁ ꯌꯥꯝꯅ ꯊꯕꯛꯇꯣ ꯌꯥꯝꯅꯆꯤꯜꯂꯦꯕ
ꯑꯩꯗꯤ ꯇꯜꯂꯦ ꯑꯗꯨꯒꯨꯝꯕ ꯊꯕꯛꯇꯣ ꯑꯩꯗꯤ ꯋꯥꯏ ꯆꯠꯀꯥꯝꯕ
ꯄꯩꯁꯥꯅꯤ ꯀꯌꯥ ꯀꯃꯥꯏꯅ ꯁꯜꯂꯔꯤ ꯃꯥꯏꯅ ꯎꯝ ꯀꯌꯥ ꯄꯤ ꯍꯥꯏꯕ
ꯏꯃꯅꯕꯤ ꯈꯤꯏꯒꯤꯔ ꯃꯒꯤꯗꯤ ꯁꯚꯦꯟ ꯁꯚꯦꯟꯒꯨꯝꯕꯗꯤ ꯌꯧꯔꯝꯒꯅꯤ ꯑꯣꯏꯔꯝꯒꯅꯤ
ꯁꯨꯇꯤꯒꯨꯝꯕꯗꯤ ꯁꯟꯗꯦꯗ ꯁꯨꯇꯤ ꯂꯩꯕ꯭ꯔꯥ ꯅꯠꯇ꯭ꯔꯒ
ꯁꯟꯗꯦ ꯎꯝ ꯁꯟꯗꯦꯗ ꯁꯨꯇꯤ ꯄꯤꯌꯦ
ꯁꯟꯗꯦꯁꯨꯇꯤ ꯄꯤꯕꯗꯤ ꯐꯩꯌꯦ ꯑꯗꯨ ꯑꯣꯏꯔꯁꯨ ꯑꯁ ꯋꯥꯒꯅꯤꯗ ꯀꯦꯟꯇꯤꯟꯒꯨꯝꯕꯗꯗꯤ
ꯋꯥꯏ ꯍꯥꯏ ꯃꯁꯨ ꯃꯤ ꯌꯥꯝ ꯂꯥꯛꯑꯦ ꯍꯥꯏ ꯃꯤ ꯌꯥꯝ ꯆꯤꯜꯂꯦ ꯍꯥꯏ
ꯑꯗꯨ ꯕꯨꯉꯣꯗꯤ ꯗꯨꯀꯥꯟꯗ ꯀꯩꯗ ꯑꯗꯨꯝ ꯈꯔ ꯊꯕꯛ ꯀꯣꯝꯕ ꯃꯐꯝꯗ ꯇꯧꯕꯗꯣ ꯑꯗꯨꯅ ꯐꯩꯗ
ꯆꯥꯛ ꯆꯥꯗꯕ ꯃꯇꯝꯁꯨ ꯍꯜꯂꯛꯑꯒ ꯂꯩꯅꯦ ꯃꯗꯤ
ꯊꯦꯡꯅꯍꯜꯂꯛꯄ꯭ꯔ ꯗꯨ
ꯆꯥꯛ ꯆꯥꯗꯅ ꯀꯣ ꯎꯝ ꯊꯦꯡꯗꯤ ꯊꯦꯡꯗꯦꯗ ꯄꯨꯡ ꯃꯉꯥ ꯄꯨꯡ ꯃꯉꯥ ꯇꯥꯔꯗꯤ ꯃꯣꯏꯗꯤ ꯂꯣꯏꯔꯦ ꯍꯥꯏ ꯗꯨꯀꯥꯟ ꯊꯣꯡ ꯂꯣꯟꯂꯦ ꯑꯩꯗꯤ ꯄꯨꯡ ꯅꯤꯄꯥꯜ ꯄꯨꯡ ꯅꯤꯄꯥꯜ ꯐꯥꯎ ꯐꯝꯅꯤ ꯄꯟ ꯇꯥꯔꯗꯤ ꯂꯣꯏꯔꯦ
ꯅꯪ ꯅꯨꯡꯗꯥꯡ ꯑꯣꯏꯔꯗꯤ ꯇꯟꯒ꯭ꯔꯦ ꯇꯕꯛꯁꯤ
ꯎꯝ
ꯑꯗꯨꯝ ꯄꯨꯡ ꯃꯉꯥ ꯇꯔꯨꯛ ꯐꯥꯎꯗꯤ ꯑꯗꯨꯝ ꯌꯥꯏꯌꯦꯕ ꯑꯗꯨ ꯍꯦꯜꯂꯗꯤ ꯃꯝ ꯇꯨꯝꯃꯝꯃꯦ ꯑꯗꯨꯒ ꯀꯩ ꯍꯥꯏꯗ꯭ꯔꯥ ꯍꯟꯕꯁꯨ ꯅꯛꯑꯗꯤ ꯀꯥꯏꯗꯦꯀꯣ
ꯍꯣꯏ
ꯈꯟꯕꯗꯣ ꯂꯥꯞꯔꯗꯤ ꯑꯣꯇꯣ ꯒꯨꯝꯕ ꯆꯠꯄꯗꯣ ꯇꯜꯂꯦꯕ ꯎꯝ ꯑꯗꯨꯁꯨ ꯀꯥꯏ ꯑꯗꯨꯗꯤ ꯀꯥꯏ ꯊꯥꯞꯂꯗꯤ ꯍꯥꯏꯅ
ꯍꯌꯦꯡꯒꯤ ꯀꯩ ꯊꯕꯛ ꯂꯩ
ꯀꯩ ꯃꯊꯦꯜ ꯆꯥꯀꯦ
ꯑꯩ ꯉꯁꯤ ꯀꯩꯅꯣ ꯁꯒꯣꯜ ꯍꯋꯥꯏ ꯍꯥꯏꯕ꯭ꯔꯥ ꯁꯒꯣꯜ ꯍꯋꯥꯏ ꯍꯥꯏꯕꯗꯨ ꯈꯪꯕ꯭ꯔꯥ ꯏꯃꯥꯟꯅꯕꯤꯅ ꯁꯒꯣꯜ ꯁꯋꯥꯏ ꯑꯃꯅꯦ ꯁ꯭ꯀ꯭ꯋꯥꯁ ꯃꯦ ꯆꯒꯦꯝ ꯄꯣꯝꯕ ꯇꯥꯏꯞ ꯇ ꯊꯣꯡ ꯉꯝꯃꯤ ꯅꯪꯗꯤ ꯍꯥꯥ ꯇꯥꯕ꯭ꯔꯣ
ꯁ꯭ꯀꯋꯥꯁ ꯋꯥꯠꯇꯔꯦ ꯑꯈꯣꯏ ꯈꯣꯏꯁꯨ ꯁ꯭ꯀꯋꯥꯁ ꯃꯌꯥꯝ ꯂꯩꯔꯤ ꯑꯩ ꯉꯁꯤ ꯌꯦꯟ ꯃꯔꯤꯟꯒ ꯃꯈꯣꯡ ꯌꯦꯟ ꯑꯥ ꯌꯦꯟ
ꯎꯝ ꯇꯥꯏ
ꯍꯥꯎ
ꯇꯥꯗ꯭ꯔꯣ ꯑꯩꯗꯤ ꯇꯥꯏꯌꯦ
ꯍꯥ ꯇꯥꯏ ꯇꯥꯏ ꯀꯩꯅꯣ ꯅꯦꯠꯋꯥꯛꯁꯤ
ꯅꯦꯠꯋꯥꯛ ꯅꯨꯡꯉꯥꯏꯇꯕ ꯃꯥꯜꯂꯦ ꯍꯜꯂꯣ ꯍꯜꯂꯣ